ꯇꯜꯂꯕ
ꯑ ꯇꯨꯡꯗꯤꯌꯦ ꯍꯧꯅ ꯔꯨ ꯏꯔꯨꯕ ꯂꯣꯏꯕꯗ ꯉꯥꯏꯔꯤꯌꯦ
ꯀꯦꯃꯣꯛ ꯊꯨꯕ꯭ꯔꯣ
ꯏꯁꯩ ꯄꯨꯡ ꯀꯌꯥ ꯂꯨꯕꯤꯔꯣ ꯑꯗꯨꯕꯨꯣ
ꯎꯝ
ꯆꯥꯛꯐꯝꯅ ꯏꯁꯤꯡ ꯆꯥꯏꯌꯦꯦ ꯇꯧꯋꯦ ꯍꯧꯖꯤꯛ ꯀꯥꯃꯟꯕꯗꯒꯤꯗꯒꯤ ꯆꯥꯛꯈꯨꯝꯗꯣ ꯇꯨꯝꯕꯅꯦꯕꯀꯣ ꯑꯩꯗꯣ ꯑꯗꯨꯒꯤ ꯋꯥꯋꯥꯏ ꯇꯩꯅꯤꯡꯗꯕ ꯏꯁꯤꯡ ꯆꯥꯏꯕꯅ ꯆꯞꯩ ꯊꯣꯡ ꯃꯅꯥꯛꯇ ꯇꯥꯔꯦꯗꯤ ꯀꯩꯅꯣꯝ ꯂꯩꯇꯦꯕ ꯑꯣ ꯊꯣꯡꯅꯥꯎ ꯂꯩꯇꯕ ꯑꯗꯨꯒꯤ ꯏꯁꯤꯡ ꯆꯥꯏꯗꯅ ꯑꯗꯨꯒ ꯂꯣꯏꯅ ꯐꯗꯅ ꯎ ꯐꯣꯟ ꯇꯧꯔꯅꯤ ꯌꯦꯅꯗ ꯏꯅꯤ
ꯌꯥꯏꯍꯦ ꯅꯪ ꯁꯤꯗꯤ
ꯎ ꯁꯥꯕꯒꯤ ꯀꯩꯅꯔꯣ ꯄꯨꯡ ꯇꯧ ꯇꯧꯔꯒ
ꯎ
ꯑꯁꯤꯅ ꯍꯦꯟꯅ ꯈꯔ ꯐꯔꯕꯅꯤꯕ ꯉꯁꯤꯗꯤ ꯈꯔ ꯐꯔꯦ ꯅꯨꯡꯁꯥ ꯁꯥꯗꯕ ꯑꯦ ꯀꯣ ꯉꯁꯥꯏꯗꯣ ꯅꯣꯡꯃꯪꯕꯒ ꯑꯗꯨꯒ ꯈꯔ ꯐꯥꯔꯕꯝꯃꯤꯕ ꯅꯠꯇ꯭ꯔꯗꯤ ꯍꯧꯖꯤꯛ ꯊꯤꯠꯂꯒ ꯂꯩꯒꯗꯕꯅꯤꯍꯦ
ꯅꯣꯏꯗꯤ ꯇꯨꯝꯅꯈꯕ
ꯑꯁ ꯑ ꯇꯨꯝꯅꯈ꯭ꯔꯦ ꯍꯣꯏ ꯆꯥꯛꯆꯥꯗꯨꯕꯤꯗ ꯂꯣꯏ ꯇꯨꯝꯈ꯭ꯔꯦ ꯏꯕꯥꯅꯤ ꯉꯥꯛꯇ ꯆꯥꯏ
ꯍ ꯅꯣꯏ ꯅꯣꯏ ꯃꯤ ꯊꯃ ꯂꯩꯃꯤꯟꯅꯕ ꯅꯨꯡꯉꯥꯏꯅꯤꯀꯣ ꯐꯖꯅ ꯁꯦꯞ ꯇꯧꯕꯅꯤꯀꯣ ꯆꯥꯗꯣꯏꯗꯤ
ꯎꯝ ꯏꯟꯖꯥꯡ ꯍꯥꯎꯗꯕꯒꯤꯔꯥ ꯈꯪꯗꯦ ꯂꯣꯏꯅ ꯇꯨꯝꯈ꯭ꯔꯦ ꯀꯅꯥꯁꯨꯁꯗꯦ ꯏꯕꯅꯤꯉ ꯀꯅꯤꯁꯥꯏ
ꯑꯣ
ꯑꯩ ꯆꯥꯛ ꯂꯃꯟꯕꯒꯤ ꯆꯥꯔꯁꯦ ꯍꯥꯏꯒꯤ ꯆꯥꯈ꯭ꯔꯦꯕꯥꯅꯤꯗꯤ ꯃꯣꯏꯗꯤ ꯆꯥꯅꯤꯡꯗ꯭ꯔꯤꯌꯦ ꯆꯥꯔꯁꯦ ꯍꯥꯏꯔꯒ ꯆꯥꯅꯤꯡꯗꯦ ꯍꯥꯏꯕ ꯂꯥꯝꯗꯦ ꯍꯥꯏꯕ
ꯑꯣ
ꯑꯗꯒꯤ
ꯍꯣꯏꯗ ꯍꯣꯏꯗ ꯅꯨꯡꯊꯤꯟꯗ ꯀꯩꯅꯣꯝ ꯆꯥꯔꯝꯒꯅꯤ ꯑꯗꯨꯗꯤ ꯇꯔꯥ ꯋꯥꯕ ꯑꯣꯏꯅ
ꯎꯝ ꯍꯦꯛ ꯏꯝꯐꯥꯜꯒꯤ ꯍꯜꯂꯛꯑꯒ ꯆꯥꯛ ꯆꯥꯕꯀꯣ
ꯎꯝ ꯎꯝ
ꯃꯣꯏꯗꯣ ꯑꯩꯈꯣꯏ ꯂꯥꯛꯁꯦ ꯄꯨꯡ ꯑꯅꯤ ꯆꯠꯇꯦ ꯂꯩ ꯑꯗꯨꯒꯤ ꯂꯥꯛꯔꯒ ꯃꯣꯏ ꯆꯥꯈ꯭ꯔꯦ ꯑꯗꯨꯒꯤ ꯑꯩꯗꯤ ꯉꯥ ꯍꯤꯟꯖꯥꯡꯅꯣ ꯆꯥꯅꯤꯡꯗ꯭ꯔꯦ ꯍꯥꯏꯔꯒ ꯂꯩꯕꯅꯦꯕ ꯑ ꯆꯥ ꯊꯛꯄ ꯆꯠꯄ ꯑꯗꯣ ꯍꯧꯖꯤꯛ ꯅꯨꯡꯊꯤꯅ ꯆꯥꯛ ꯌꯦꯟꯖꯥꯡ ꯊꯣꯡꯕꯁꯨ ꯑꯩꯅ ꯆꯥꯅꯤꯡꯗꯕ ꯍꯟꯖꯥꯡ ꯊꯣꯡꯃ ꯊꯣꯡꯉꯤ ꯊꯣꯡꯉꯤꯅ ꯄꯨꯔꯁꯨ ꯄꯦꯁ ꯎꯝ ꯍꯥꯎꯔꯣꯏꯗꯕ ꯑꯗꯨꯒꯤ ꯍꯥꯎꯗꯕꯗꯤ ꯑꯩ ꯆꯥꯅꯤꯡꯗꯕ ꯍꯟꯗꯛꯁꯦ
ꯥꯑ ꯍꯥꯎꯕ ꯉꯥꯛꯇꯅꯦꯕ ꯍꯟꯗꯛ ꯆꯥꯔꯤꯁꯦꯕ
ꯎꯝ ꯍꯥꯏꯕꯗꯤ ꯍꯥꯎꯗꯕ ꯍꯤꯟꯖꯥꯡ ꯑꯣꯏꯔꯁꯨ ꯐꯖꯅ ꯊꯣꯡꯉꯗꯦ ꯆꯥꯅꯤꯡꯉꯤꯕ ꯄꯪꯊꯣꯡ ꯊꯣꯡꯅ ꯑꯩꯗꯤ ꯆꯥꯅꯤꯡꯗꯦꯕꯀꯣ ꯍꯟꯗꯛꯁꯦ ꯆꯥꯕ ꯊꯛꯄꯗ ꯄꯦꯠꯄ ꯑꯩꯁꯦ ꯑꯗꯨꯒꯤ
ꯎꯝ
ꯑꯩꯅ ꯆꯥꯅꯤꯡꯗꯦ ꯍꯥꯏꯕꯒꯤ ꯉꯥꯗ ꯑꯗꯨꯝ ꯆꯥꯈ꯭ꯔꯦ ꯎꯄꯥꯏ ꯂꯩꯇꯕꯒꯤ
ꯑꯣ
ꯕꯦꯔꯥꯅꯤ ꯑꯩꯁꯨ ꯆꯥꯅꯤꯡꯗꯦ ꯍꯥꯏꯕꯗꯤ ꯆꯥꯅꯤꯡꯗ꯭ꯔꯗꯤ ꯅꯤꯡꯗꯦ ꯍꯥꯏꯕꯅꯦ
ꯍꯣꯏꯗ ꯍꯣꯏꯗ ꯑꯍꯥꯎ ꯑꯍꯥꯎꯕ ꯆꯥꯔꯒ ꯂꯩꯌꯣ
ꯑꯗꯨꯒꯤ ꯉꯁꯥꯏ ꯑꯩꯅ ꯑꯈꯥꯕ ꯆꯥꯕ ꯑꯗꯨꯒꯤ ꯑꯃꯅ ꯁꯥꯎꯕꯁꯤꯗꯤ
ꯑꯈꯥ ꯕ
ꯎꯝ ꯑꯈꯥꯕ ꯈꯥꯃꯦꯟ ꯑꯈꯥꯕꯗꯣ
ꯎꯝ
ꯑꯗꯨ ꯀꯛꯂꯒ ꯊꯝꯂꯒ ꯂꯩꯕꯗ ꯎꯕ ꯑꯗꯨꯒ ꯑꯁꯃ
ꯆꯃ ꯌꯥꯗꯦ ꯍꯥꯏꯕ ꯍꯥꯥꯕ
ꯑꯈꯥꯕ ꯆꯥꯔꯗꯤꯦ ꯑꯃꯨꯛꯀ ꯍꯤꯃꯣꯒ꯭ꯂꯣꯕꯤꯟꯗ ꯅꯦꯝꯊꯒꯅꯤ ꯍꯥꯏꯕ
ꯍꯥ
ꯍꯤꯃꯣꯒ꯭ꯂꯣꯕꯤꯟꯗ ꯑꯃꯨꯛꯀꯟꯅ ꯅꯦꯝ ꯊꯠꯀꯅꯤ ꯍꯥꯏꯕ
ꯑꯣ ꯆꯪꯒꯅꯨꯗꯅ ꯑꯗꯨꯗꯤ
ꯌꯥꯝꯗꯦ ꯃꯇꯨꯝ ꯑꯃ ꯐꯥꯎ ꯌꯥꯎꯗꯦ ꯄꯤꯁ ꯇꯔꯨꯛ ꯇꯔꯦꯠ ꯑꯗꯨ ꯉꯥꯛꯛꯇꯅꯤ ꯃꯆꯥ ꯃꯆꯥ ꯀꯛꯄꯗꯣ ꯎꯁꯣꯏꯒ ꯆꯥꯔ ꯀꯥꯟꯗ ꯍꯦꯟꯅ ꯈꯥꯕꯀꯣ ꯑꯗꯒꯤ ꯑꯥꯃꯗꯤ ꯑꯥꯃꯗꯤ ꯑꯃꯗꯤ ꯈꯪꯗꯕ ꯈꯥꯏꯅꯦ ꯈꯥꯏꯅꯦ ꯍꯥꯏꯕ ꯑꯩ ꯑꯩꯣꯏ ꯑꯁꯥꯒꯤꯅꯦ ꯆꯅꯗꯕꯅꯦ ꯑꯩꯅ ꯍꯥꯏꯕ
ꯑꯗꯨꯗꯤ ꯑꯃꯒ ꯄꯥꯈꯠꯄ ꯍꯧꯔꯤꯕ ꯑꯗꯨꯗꯤ ꯑꯩꯈꯣꯏ ꯁꯤꯒꯗ꯭ꯔꯥ
ꯅꯣꯛ ꯅꯤꯡꯕꯁꯤꯗꯤꯒꯤ ꯃꯥ ꯐꯖꯅ ꯇꯨꯝꯃꯒ ꯂꯩꯕꯅꯦꯕꯀꯣ ꯃ ꯁ꯭ꯋꯥꯏꯁꯨ ꯏꯁꯩꯥ ꯏꯊꯥꯔꯒ ꯄꯨꯔꯥ ꯏꯃꯣꯁꯟ ꯐꯅꯦꯜꯒꯤ ꯏꯁꯩꯅꯦ ꯊꯥꯕꯗꯣ ꯇꯨꯝꯒ ꯂꯩꯕ ꯑꯩꯅ ꯆꯥꯛꯆꯥꯥꯔꯖꯦꯅ ꯑꯩꯅ ꯍꯧꯗꯣꯛꯄꯤꯕ ꯑꯗꯩꯕ ꯆꯠꯈ꯭ꯔꯦ ꯆꯥꯛꯈꯨꯝꯗ ꯆꯥꯛ ꯊꯤꯕꯁꯤꯗ ꯂꯥꯛꯈ꯭ꯔꯦ
ꯎꯝ
ꯖꯥꯖꯥꯠꯅꯦ ꯍꯧꯖꯤꯛꯁꯨ ꯀꯟꯅ ꯇꯨꯝꯗꯤ ꯌꯥꯝ ꯋꯥꯈ꯭ꯔ ꯃꯥꯜꯂꯦ ꯉꯁꯤꯗꯤ
ꯑꯣ ꯋꯔꯝꯒꯅꯤ ꯋꯥꯔꯝꯒꯅꯤ ꯄꯨꯊꯁꯤ
ꯃꯥꯁꯨ ꯀꯔꯤ ꯀꯔꯤꯅꯣ ꯑꯣꯛꯆꯥꯛ ꯄꯤꯕ ꯑꯣꯛꯆꯥꯛ ꯂꯧꯕ ꯆꯠꯄ ꯃꯔꯤꯟꯗ ꯊꯣꯡꯕ ꯑꯩꯅ ꯍꯟꯗꯛ ꯇꯧꯕ ꯉꯝꯗꯕꯒꯤ
ꯎ ꯅ ꯋꯥꯔꯁꯨ ꯋꯥꯅ ꯑꯗꯨꯃꯥꯏꯅ ꯇꯧꯕ ꯇꯥꯔꯦꯗꯅ
ꯑꯗꯨꯅꯦ
ꯍꯌꯦꯡꯗꯤ ꯀꯩꯗꯧꯔꯨꯅꯤ
ꯑꯩꯅ ꯍꯌꯦꯡ ꯍꯩ ꯆꯥꯕ ꯆꯠꯁꯦ ꯍꯥꯏꯕ
ꯍ
ꯑꯝ
ꯀꯥꯏ ꯍꯥꯏ
ꯍꯩ ꯁꯤ ꯑꯩꯈꯣꯏ ꯌꯨꯝ ꯃꯊꯛꯇ ꯂꯩꯕ ꯍꯩꯗꯣ
ꯑꯣ ꯑꯣ ꯑꯣ ꯈꯪꯉꯦ ꯈꯪꯉꯦ ꯅ ꯅꯍꯥꯟꯅ ꯍꯥꯏꯕ
ꯎꯝ ꯎꯝ ꯑꯗꯨꯗ ꯍꯌꯦꯡꯗꯤ ꯃꯄꯨ ꯁꯣꯏꯗꯅ ꯂꯩꯔꯅꯦ ꯆꯥꯕ ꯆꯠꯁꯩ ꯑꯩꯅ ꯍꯥꯏꯕ
ꯑꯣ ꯅꯇ ꯊꯗꯛ ꯇꯧꯕꯅꯤꯔꯣ
ꯎꯝ ꯇꯧꯗꯦꯗ ꯂꯧ ꯆꯠꯂꯒ ꯇꯧꯕ ꯂꯩꯕ ꯑꯗꯨꯒꯤ
ꯑꯣ ꯍ ꯍ ꯁꯟꯗꯦ ꯑꯣꯏꯕꯤ ꯂꯩ ꯂꯩ ꯂꯩꯒꯅꯤꯕꯀꯣ
ꯎꯝ
ꯐꯖꯅ ꯊꯛꯀꯦꯍꯦ ꯌꯥꯝ ꯈꯧꯔꯥꯎꯕ ꯃꯥꯥꯡꯂꯦ
ꯇꯥꯕ꯭ꯔꯅ ꯅꯪꯕꯨ
ꯇꯥꯏꯅꯦ
ꯎ ꯍꯤꯗꯒ ꯁꯕ ꯍꯗꯥꯛ ꯁꯕ ꯀꯧꯔꯦ ꯍꯥꯏꯒ ꯍꯤꯗꯥꯛ ꯆꯕꯩꯗ ꯑ ꯆꯗ꯭ꯔꯦ ꯍꯥꯏꯗꯤ ꯏꯃꯨꯀ ꯅꯪꯁꯨꯀꯣ ꯅꯪꯒꯤ ꯉꯛꯇ ꯈꯜꯂꯦ ꯑꯉꯥꯡꯅꯤ ꯈꯪꯗꯦ
ꯏꯗ ꯍꯣꯏꯗ ꯎꯝ ꯃ ꯃꯇꯥꯡ ꯃꯇꯝ ꯀꯥꯜꯂꯒ ꯆꯥꯡ ꯅꯥꯏꯅ ꯆꯥꯎ
ꯎ ꯑꯁꯤꯗꯤ ꯈꯔ ꯊꯦꯡꯈ꯭ꯔꯦ ꯃꯁꯥꯗ ꯍꯦꯛ ꯆꯥꯛꯆꯥꯥꯕ ꯂꯣꯏꯔꯒ ꯍꯩꯅꯧ ꯑꯃ ꯍꯩꯅꯧ ꯑꯅꯤ ꯏꯕꯥꯅꯤ ꯆꯥꯕ ꯑꯗꯗ ꯄꯨꯛ ꯊꯥꯟꯈ꯭ꯔꯕ ꯑꯗꯨꯒꯤ
ꯌꯥꯕ꯭ꯔꯣ
ꯏꯁꯁ ꯑꯩꯅ ꯑꯩꯈꯣꯏꯒꯤ ꯍꯩꯅꯧꯕꯨꯜꯂꯨꯁꯨ ꯁꯤꯜꯂꯦ ꯑꯗꯨꯃꯥꯏꯅ ꯍꯥꯎ ꯇꯤ ꯑꯩꯅ ꯍꯥꯏꯕ
ꯁꯤꯟꯕ꯭ꯔꯣ
ꯃꯨꯜ ꯏꯌꯥꯝ ꯃꯨꯜꯂꯨꯗꯤ ꯇꯤꯟ ꯆꯪꯕꯀꯣ ꯏ ꯃꯨꯟꯗ꯭ꯔꯗꯤ ꯑꯃꯨꯛꯀ ꯑꯁꯤꯟꯕ ꯃꯅꯝꯗ ꯂꯩꯌꯦꯦ
ꯑꯣ ꯑꯩꯈꯣꯏ ꯑꯩꯈꯣꯏꯔꯣꯝꯗ ꯂꯩꯕꯒ ꯆꯨꯝ ꯃꯥꯟꯅꯗꯦ
ꯎꯝ ꯃꯅꯝ ꯂꯩꯕ ꯂꯩꯗꯅ ꯍꯩꯅꯎ ꯈꯔ ꯃꯅꯝ ꯍꯩꯩꯅꯎ ꯂꯩꯕꯗ ꯑꯗꯨꯒꯨꯝꯅ
ꯑꯆꯧ ꯑꯆꯧꯕ ꯃ ꯃ ꯑꯗꯣ ꯑꯗꯨ ꯃꯌꯥꯝ ꯌꯣꯜꯂꯤꯕꯀꯣ ꯑꯗꯨꯒꯤ ꯊꯥꯏ ꯑ ꯅꯍꯥꯗꯣ ꯃꯨꯟꯗꯕ ꯌꯥꯝ ꯆꯥꯅꯤꯡꯕ ꯅꯩ ꯆꯥꯏꯌꯦ ꯑꯁ ꯌꯥꯝ ꯇꯥꯡꯉꯦ ꯀꯩꯅꯣ ꯑꯍꯥꯟꯕ ꯊꯣꯛꯄ ꯃꯇꯝꯗ ꯑꯣꯏꯕꯤꯅ ꯑꯗꯣ ꯏꯃꯥꯟꯅꯨꯕꯤꯅ ꯌꯨꯝꯗꯒꯤ ꯀꯩꯅꯣꯝ ꯄꯨꯔꯛꯏꯕꯀꯣ ꯃꯣꯏ ꯌꯨꯝꯒꯤꯗꯤ ꯍꯪꯒꯥꯝ ꯃꯍꯤꯗꯣ ꯄꯨꯗ ꯆꯃ
ꯍꯩꯍꯥ ꯑꯗꯨꯒꯨꯝꯕꯥ ꯆꯥꯅꯤꯡꯉꯁꯨ ꯆꯥꯕꯥ ꯐꯪꯗꯦ
ꯎꯝ ꯃꯣꯏ ꯄꯨꯔꯛꯄꯅꯤꯗ
ꯁꯤꯗꯤ ꯆꯅꯕꯁꯨ ꯎꯕꯨꯗꯦ ꯃꯤꯅꯀꯣ
ꯍꯣꯏꯗ ꯑꯗꯨ ꯎꯃ ꯃꯣꯏ ꯇꯝꯄꯥꯛꯃꯤ ꯆꯅꯥ ꯑꯗꯨꯕꯝ ꯃꯥꯅ
ꯎꯝ ꯆꯅꯂꯦ ꯑꯗꯨꯒꯨꯝꯕꯗꯣ
ꯎꯝ
ꯑꯩꯒꯤ ꯏꯟꯍꯥꯟ ꯋꯥꯏꯁꯦ ꯌꯥꯝ ꯃꯣꯠꯈ꯭ꯔꯦꯕꯀꯣ ꯑꯗꯨꯒ ꯉꯁꯤꯁꯦ
ꯁꯦꯡꯉꯣ ꯁꯦꯡꯉꯣ
ꯏꯗꯝ ꯑꯣꯜꯕꯀꯣ ꯎꯝ ꯅꯨꯡ ꯀꯩꯅꯣꯝꯗꯣ ꯎꯈꯨꯟꯗꯣ ꯆꯪꯉꯒ ꯅꯞꯄꯒ ꯂꯩꯕꯒꯤ ꯅꯨꯡ ꯑꯣꯟꯈ꯭ꯔꯕꯀꯣ
ꯑꯣ ꯍꯣ
ꯑꯗꯨꯒꯤ ꯅꯨꯡꯒꯤ ꯇꯥꯏꯞꯇ ꯀꯜꯂꯒꯀꯣ ꯃꯌꯥꯝ ꯂꯩꯌꯦꯕꯀꯣ ꯑꯗꯨꯒꯤ ꯁꯦꯡ ꯍꯧꯗ꯭ꯔꯗꯤ ꯑꯗꯨꯝ ꯒ꯭ꯌꯥꯟ ꯃꯅꯝ ꯑꯃ ꯊꯣꯛꯏꯕꯣ ꯑꯗꯨꯅꯤ ꯃꯄꯥꯟꯗ ꯂꯩꯕ꯭ꯔꯣ
ꯃꯄꯥꯟꯗ ꯂꯩꯇꯦ ꯃꯅꯨꯡꯗ ꯃꯅꯨꯡꯗ ꯃꯄꯥꯟꯗ ꯊꯥꯎ ꯊꯣꯛꯇꯦ
ꯑꯣ ꯍꯧꯖꯤꯛꯁꯨ ꯅꯣꯡ ꯆꯨꯔꯤꯕꯣ
ꯆꯨꯕ ꯇꯣꯛꯈ꯭ꯔꯦ
ꯎꯝ
ꯉꯠꯇꯪ ꯂꯩꯔꯒ ꯑꯃꯨꯒ ꯆꯨꯗꯧ ꯃꯥꯜꯂꯦ
ꯇꯨꯝꯂꯝꯗꯥꯏꯗ ꯅꯣꯡ ꯆꯨꯔꯤꯅ ꯐꯥꯔꯦꯗꯅ ꯏꯪꯅ ꯆꯤꯛ ꯑꯊꯨꯝꯕ ꯌꯥꯏꯗꯅ
ꯑꯗꯨꯅꯦꯕ
ꯑꯣ ꯁꯥꯃꯟꯕꯒꯤ ꯀꯣꯛ ꯆꯤꯛꯄ ꯍꯧꯔꯦ ꯑꯃꯨꯛ ꯑꯩꯁ ꯌꯥꯝ ꯁꯥꯗꯣꯔꯤꯀꯣ ꯀꯣꯛ ꯄꯪꯆꯤꯛꯇ ꯆꯤꯛꯄꯅꯤ ꯒꯤꯌꯥꯜ ꯃꯥꯜ ꯇꯗ꯭ꯔꯝꯅꯤ ꯁꯥꯏꯌꯦ ꯍꯥꯏꯔꯒ
ꯁꯨꯔꯤ ꯁꯨꯔꯤ
ꯏꯁꯤꯡ ꯀꯩꯅꯣꯝ ꯊꯦꯡꯕꯁꯨ ꯌꯥꯗꯕꯀꯣ ꯑꯗꯨ ꯇꯧꯔꯗꯤ ꯀꯣꯛꯁꯨ ꯍꯦꯟꯅ ꯆꯤꯛꯑꯦꯕ
ꯁꯤ ꯍꯟꯗꯛ ꯐꯣꯟꯗꯨꯨꯀꯣ
ꯎꯝ
ꯆꯍꯤ ꯑꯅꯤ ꯑꯍꯨꯝ ꯃꯐꯝ ꯈꯪꯗꯅ ꯑꯗꯨꯝ ꯒꯨꯂꯤ ꯆꯥꯔꯁꯨ ꯐꯗꯕ ꯃꯣꯏ ꯆꯥꯕ ꯃꯇꯝꯗ ꯉꯥꯛꯇ ꯐꯥꯕ ꯑꯗꯨꯝ ꯀꯣꯛ ꯆꯤꯛꯂꯒ ꯂꯩꯕ ꯑꯩꯈꯣꯏꯗꯣ ꯃꯥꯒꯤ ꯃꯉꯛ ꯀꯔꯤꯁꯤꯔ ꯀ꯭ꯔꯦꯛ ꯀ꯭ꯔꯦꯛ ꯈꯣꯡꯍꯟꯕꯗꯨꯣ
ꯑ
ꯑꯗꯨꯃꯥꯏꯅ ꯈꯣꯡ ꯍꯥꯜꯂꯒ ꯏꯝꯄ꯭ꯔꯨꯚꯃꯦꯟ ꯂꯩꯌꯦ ꯐꯩ ꯍꯥꯏꯔꯒ ꯑꯗꯨꯝ ꯏꯁ ꯊꯦꯡꯅꯩꯅꯦ ꯅꯣꯡꯃ ꯅꯣꯡꯉꯣꯟꯗꯁꯨ ꯁꯦꯌꯔ ꯇꯧꯔꯛꯀꯦ
ꯍꯝ ꯍꯝ
ꯎꯕ꯭ꯔꯥ ꯅꯪꯁꯨ
ꯈꯪꯗꯦꯗ
ꯑꯩ ꯊꯥꯔꯛꯒꯦꯀꯣ ꯃꯣꯏꯗ ꯆꯍꯤ ꯅꯤꯅꯤ ꯑꯍꯨꯝ ꯑꯗꯨꯝ ꯀꯣꯛ ꯉꯥꯎꯔꯒ ꯀꯣꯛ ꯆꯤꯛꯂꯒ ꯂꯩꯕꯅꯦ ꯍꯥꯏꯕ ꯑꯗꯨꯒꯤ ꯃꯉꯛ ꯉꯥꯛꯇ ꯈꯣꯡꯍꯟꯕꯅꯦꯗ ꯃꯀꯣꯛ ꯄꯥꯏꯔꯒ ꯑꯅꯤꯃꯛ ꯈꯣꯡꯍꯟꯕꯁ ꯁꯥꯏꯠ ꯑꯅꯤꯃꯛ ꯈꯣꯡꯍꯟꯕ ꯑꯗꯨꯒ ꯁꯤ ꯃꯉꯥꯗ ꯈꯣꯡꯍꯟꯕ
ꯑꯣ
ꯒꯨꯂꯤꯒꯨꯝꯕ ꯀꯔꯤꯁꯨ ꯄꯤꯖꯗꯦ ꯑꯗꯨ ꯉꯥꯛꯇ ꯈꯣꯡꯍꯟꯕꯅꯦ
ꯃꯗ ꯐꯥꯈ꯭ꯔꯦ
ꯐꯩ ꯍꯥꯏ ꯍꯣꯏ ꯃꯤ ꯃꯌꯥꯝꯅ ꯑꯗꯨꯝ ꯐꯩ ꯐꯩ ꯍꯥꯏ
ꯑꯣ ꯐꯥꯏꯅ ꯑꯗꯨꯗꯤ
ꯎꯝ
ꯑꯗꯨꯒꯤ ꯀꯣꯛ ꯆꯤꯛꯂꯒꯥ ꯀꯔꯤ ꯀꯔꯤꯅꯣ ꯇꯧꯕ ꯈꯣꯏꯗꫭ ꯌꯥꯝ ꯐꯕ ꯃꯥꯜꯂꯦ
ꯑꯥ
ꯑꯗꯨꯒꯤ ꯑꯗꯨꯝ ꯚꯤꯗꯤꯑꯣ ꯎꯕꯀꯣ ꯑꯗꯨꯒꯨꯝꯕꯗ ꯑꯩ ꯌꯦꯡꯒꯟꯕ ꯃꯔꯤ ꯃꯇꯥꯡ ꯁꯦꯝꯕꯒꯨꯝꯕ ꯈꯨꯅꯤꯡ ꯊꯣꯛꯄꯒꯨꯝꯕ ꯑꯗꯨꯃꯥꯏꯅ ꯑꯗꯨꯃꯛꯇ ꯑꯩꯅ ꯌꯦꯡꯒꯟꯕ
ꯑ ꯑꯩ ꯑꯃ ꯊꯦꯡꯃ ꯑ ꯀꯩꯅꯣꯝ ꯊꯣꯛꯑꯒ ꯁꯔꯨꯗꯣ ꯀꯩꯅꯣꯝ ꯇꯧꯕꯒꯤ ꯊꯣꯛꯑꯒ ꯃꯣꯏ ꯁꯦꯝꯍꯟꯕꯒꯨꯝꯕꯗꯣ ꯑꯣꯏꯕꯨꯗꫭ ꯇꯥꯡ ꯑꯃꯔꯥꯡꯗꯤ ꯎ ꯒꯨꯝ ꯇꯧꯏ ꯅꯨꯄꯥ ꯅꯨꯄꯥꯅꯤꯀꯣ
ꯎꯝ ꯎꯝ ꯎꯝ
ꯑꯣꯏꯔꯝꯒꯅꯤ ꯑꯗꯨꯗꯤ ꯈꯤꯇꯪ ꯑꯣꯏꯕ ꯈꫭꯠꯄꯥ ꯄꯥꯛ ꯌꯦꯡꯍꯧꯗꯦ
ꯍꯥꯏꯗꯤ ꯑꯁ ꯑꯗꯨꯝꯅ ꯉꯥꯛꯇꯪ ꯌꯦꯡꯕ
ꯎꯝ
ꯍꯥ
ꯑꯗꯨ ꯉꯥꯛꯇ ꯌꯦꯡꯕ ꯅꯨꯡꯉꯥꯏꯕꯀꯣ ꯁꯦꯝꯃ ꯃꯥꯒꯤ ꯀꯔꯤꯁꯦ ꯏꯁꯣꯔꯅ ꯄꯤꯕꯗꯣ ꯑꯗꯨꯒꯤ ꯐꯖꯅ ꯁꯦꯝꯕꯗꯣ ꯌꯥꯝ ꯐꯩꯅ ꯂꯥꯛꯂꯁꯨ ꯑꯗꯨꯃꯥꯏꯅ ꯐꯖꯅ ꯁꯦꯝꯕꯗꯣ
ꯃꯌꯥꯝ ꯅꯨꯡꯁꯥ ꯌꯥꯏꯔꯝꯒꯅꯤ ꯑꯗꯨ ꯂꯦꯞꯐꯥꯟꯂꯒꯥ ꯀꯩꯅꯣꯃꯥ ꯇꯩꯔꫭ
ꯎꯝ